ꯑ
ꯍꯜꯂꯣ
ꯍꯜꯂꯣ
ꯗꯣꯛꯇꯔꯕ
ꯇꯥꯏꯌꯦ ꯇꯥꯏꯌꯦ
ꯍꯣꯏ ꯇꯣ ꯑꯣ ꯑꯣ ꯑꯣ ꯐꯖꯅ ꯇꯥꯔ ꯇꯥ ꯑꯣ
ꯇꯥꯔꯦ ꯇꯥꯔꯦ ꯀꯗꯔꯣꯃꯤꯒꯦ
ꯑ ꯆꯠꯕꯣ ꯂꯩꯔꯃꯤꯌꯦ ꯑꯗꯨꯣ
ꯑꯣ
ꯃꯥ ꯀꯩꯗꯧꯔꯤꯌꯦ ꯋꯥꯛꯀꯤꯡ ꯑꯣꯏꯅ ꯊꯣꯛꯂꯛꯏꯑꯦ
ꯑꯣ ꯍꯧꯖꯤꯛꯇ ꯆꯥꯛ ꯇꯣꯛꯄꯗ ꯉꯥꯏ ꯑꯗꯨꯗ ꯃꯊꯛ ꯑꯥ ꯇꯥꯏ ꯇꯥꯏ ꯐꯖꯅ ꯇꯥꯏ ꯅꯁꯤꯗꯦ ꯃꯥꯥꯏꯔꯦꯟ ꯊꯨꯡꯐꯝꯅꯦ
ꯑꯣ
ꯏꯇꯥꯎꯗꯤ ꯀꯩꯀꯩ ꯆꯥꯔꯒꯦ
ꯑꯣ ꯏꯇꯥꯎ ꯑꯩꯗꯤ ꯉꯁꯤꯗꯤ ꯣ ꯎꯝ ꯍꯜꯂꯣ ꯀ ꯑꯣꯏ ꯑꯣ ꯑꯩꯈꯣꯏ ꯉꯁꯤ ꯃꯥꯏꯔꯦꯟ ꯊꯣꯡꯉꯦ ꯀꯃ ꯃꯥꯅꯅ ꯃꯥꯂꯦ ꯀꯩꯅꯣ ꯃꯥꯏꯔꯦꯟ ꯏꯇꯥꯎꯗꯤ ꯃꯥꯏꯔꯦꯟ ꯆꯥꯕ ꯃꯥꯜꯂꯤꯗ
ꯆꯥꯏ ꯆꯥꯏ ꯆꯥꯏ ꯆꯞ ꯃꯥꯟꯅꯔꯦ ꯉꯁꯤꯗꯤ
ꯑ ꯑꯩꯈꯣꯏ ꯃꯥꯟꯅꯁꯤ ꯍꯤꯡꯒꯣꯟꯗꯩ ꯃꯔꯤꯅꯦ ꯑꯣꯏꯌꯥ ꯑꯗ ꯃꯥꯏꯔꯦꯟ ꯈꯔ ꯄꯥꯟꯕ ꯍꯥꯏꯇꯥꯔꯦ ꯉꯥꯡꯉꯩ ꯅꯣꯡ ꯆꯨꯔꯨ ꯗꯥꯕꯗꯣ
ꯑꯥ
ꯑꯗꯩ ꯉꯁꯤꯗꯤ ꯆꯨꯕꯅꯤꯅ ꯉꯍꯥꯛꯈꯩ ꯀꯩꯇꯧꯕ ꯍꯥꯏꯇꯥꯔꯦ ꯃꯄꯨꯡ ꯐꯥꯗꯕ ꯍꯥꯏꯇꯥꯔꯦ
ꯑꯣ
ꯃꯄꯨꯡ ꯐꯥꯗꯕꯗꯣ ꯉꯁꯤꯗꯤ ꯃꯥꯏꯔꯦꯟ ꯑꯍꯨꯝ ꯑꯣꯏ ꯍꯦꯛꯂꯛꯑꯦ ꯆꯥ ꯇꯝꯕꯤꯃꯥꯏꯅꯦ ꯑꯩꯈꯣꯏꯒꯤ ꯊꯥꯏꯅꯒꯤ ꯂꯩꯗꯥꯏꯅꯦ ꯑꯩꯈꯣꯏꯒꯤ ꯆꯔꯥ ꯇꯝꯃꯤꯃꯅꯤ ꯃꯁꯥ ꯃꯁꯥꯗꯣ
ꯑꯥ ꯑꯥ
ꯑꯍꯨꯝ ꯑꯍꯨꯝ ꯍꯦꯛꯂꯛꯑꯦ ꯑꯗꯨ ꯊꯣꯡꯉꯦ ꯑꯗꯨꯗꯩꯗꯤ ꯑꯩꯈꯣꯏ ꯂꯩꯀꯥꯏꯗꯒꯤ ꯀꯩꯗꯣ ꯃꯨꯛꯇ꯭ꯔꯨꯕꯤ ꯍꯥꯏꯇꯥꯔꯅꯦ ꯃꯊ ꯃꯅ ꯁꯤꯕꯤꯗꯣ
ꯑꯥ
ꯑꯗꯣ ꯊꯣꯡꯉ ꯆꯥꯔꯦ
ꯑ ꯑꯗꯨꯩ ꯃꯌꯥꯡ ꯃꯇꯣꯟꯁꯨ ꯍꯥꯞꯅꯕꯅꯦ
ꯑꯣ ꯑꯣ ꯆꯨꯝꯃꯦ ꯆꯨꯝꯃꯦ ꯃꯌꯥꯡ ꯇꯣꯟꯖꯨꯏ ꯃꯌꯥꯡ ꯇꯣꯟꯗꯤꯉꯦ ꯑꯩꯈꯣꯏ ꯂꯩꯀꯥꯏꯁꯤꯗꯤ ꯄꯥꯛꯅ ꯐꯪꯗꯦ ꯃꯔꯝꯗꯤ ꯀꯩꯒꯤꯅꯣ ꯍꯥꯏꯔꯀꯥꯟꯗ ꯄꯥꯛꯅ ꯊꯥꯗꯦꯕ ꯑ ꯀꯩꯅꯣ ꯏꯇꯥꯎ ꯀꯩꯗꯧꯔꯝꯃꯤ ꯅꯣꯁꯦ
ꯂꯩꯔꯝꯕꯅꯦ ꯐꯃꯝꯕꯅꯦ ꯑꯩꯁꯨ ꯆꯥꯛ ꯇꯣꯛꯇ ꯉꯥꯏꯕꯀꯣ ꯃꯈꯥꯗꯒꯤ ꯆꯥꯔꯨꯔ ꯃꯊꯛ ꯀꯥꯈꯠꯂꯛꯑꯦ ꯀꯣꯜ ꯂ ꯀ ꯀꯥꯄꯤꯤꯒ ꯃ ꯑꯗꯩ ꯑꯩꯈꯣꯏꯁꯨ ꯃꯥꯏꯔꯦꯟꯗꯣ ꯀꯩꯅꯣ ꯕꯖꯥꯔꯗꯩ ꯂꯩꯔꯨꯕꯅꯦ ꯃꯅꯦ ꯃꯔꯤꯑꯗꯣ ꯌꯣ ꯂꯩꯔꯝꯕ ꯑꯃ ꯆꯔꯥ ꯑꯃꯥꯏꯗꯅ ꯑꯗꯨꯗꯨꯔ ꯑꯃ ꯃꯆꯥ ꯃꯆꯥꯗꯣ ꯑꯗꯨꯗꯣ ꯑꯗꯨ ꯑꯗꯨꯃ ꯂꯩꯔꯦ ꯆꯥꯅꯤꯡꯕ ꯍꯥꯏꯇꯥꯔꯦ ꯏꯇꯥꯎ ꯑꯗꯨ ꯎꯕꯗꯨꯗ ꯉꯍꯥꯟꯈꯩ ꯆꯥꯗꯕꯅꯤꯅꯀꯣ ꯑꯗꯨ ꯁꯣꯏꯕꯨꯝ ꯈꯔ ꯑꯣꯞꯁꯟꯂꯦ ꯑꯗꯨꯗꯒꯤ ꯃꯌꯥꯡ ꯇꯣꯟꯠꯅ ꯍꯥꯞꯆꯜꯂꯦ ꯑꯗꯨ ꯇꯧꯔ ꯑꯗꯨꯃꯥꯏꯅ ꯆꯥꯔꯦ ꯑꯗꯣ ꯌꯦꯟꯗꯨꯁꯨ ꯀꯪꯅ ꯉꯧꯔꯒ ꯍꯥꯞ ꯁꯦꯅ ꯀꯪꯅ ꯉꯧꯖꯦꯅ ꯌꯦꯟꯗꯨꯁꯨ ꯂꯩꯁꯜꯂꯨꯔꯦ
ꯑꯥ ꯑ
ꯑꯗꯨꯒ ꯆꯥꯕꯅꯤꯗꯣ
ꯑꯣ ꯑꯣ ꯑꯩ ꯋꯥꯀꯤꯡ ꯊꯧꯔꯛ ꯄꯅꯦ ꯁꯨꯝ ꯑꯩꯈꯣꯏ ꯌꯥꯝ ꯈꯣꯡꯉꯦ ꯁꯤꯗꯤ
ꯑ
ꯀꯩꯅꯣ ꯀꯅꯥ ꯊꯣꯡꯅꯤꯅꯣ
ꯑꯩꯈꯣꯏ ꯑꯩꯈꯣꯏ ꯃꯥꯅ ꯊꯣꯡꯉꯦ ꯌꯦꯟꯗꯨꯅ ꯑꯩꯅ ꯊꯣꯡꯉꯦ ꯏꯇꯥꯎ ꯍꯒꯤꯗꯤ
ꯑꯩꯈꯣꯏ ꯃꯥ ꯊꯣꯡꯉꯦ
ꯑꯣ
ꯑꯣ ꯍꯥꯎꯋꯤ ꯃꯣꯏ ꯊꯥꯏꯅꯉꯩꯒꯤ ꯑꯍꯟꯈꯩꯒꯤ ꯑꯍꯟꯈꯩ ꯊꯣꯡꯉꯝꯕ ꯃꯅꯤꯅ ꯃꯥ ꯍꯧꯖꯤꯛꯁꯦ ꯈꯦꯠꯅꯩꯅꯦ ꯑꯩꯈꯣꯏ ꯊꯣꯡꯉꯒ
ꯃꯥꯅꯦ ꯃꯥꯅꯦ ꯑꯍꯟꯈꯩ ꯊꯥꯏꯅ ꯑꯍꯟꯈꯩꯗꯤ ꯍꯩꯕꯅꯦ ꯑꯩꯈꯣꯏ ꯍꯧꯖꯤꯛꯀꯥꯟꯒꯤ ꯍꯧꯖꯤꯛ ꯀꯥꯟꯒꯤ ꯒ꯭ꯌꯥꯁꯇ ꯊꯣꯡꯕꯒ ꯊꯥꯏꯅꯒꯤ ꯁꯤꯡꯗ ꯊꯣꯡꯕ ꯀꯥꯡꯕꯨ ꯑꯗꯨ ꯃꯥꯟꯅꯕ ꯌꯥꯕ ꯅꯠꯇꯦꯗꯣ
ꯒ꯭ꯌꯥꯁ ꯍꯥꯏꯔꯒ ꯀꯩꯅꯣꯝꯃ ꯅꯤꯡꯁꯤꯡꯉꯛꯏꯅꯦ ꯑꯩꯅ ꯍꯟꯗꯛ ꯒꯨꯍꯥꯇꯤ ꯑꯃ ꯆꯠꯂꯨꯕꯗꯣ
ꯑꯥ
ꯑꯁ ꯒ꯭ꯌꯥꯁꯇꯤ ꯀꯩꯅꯣꯅꯦ ꯍꯣꯏ ꯍꯟꯗꯛ ꯑꯩꯈꯣꯏꯒꯤ ꯕ꯭ꯂꯣꯀꯦꯠꯁꯨ ꯈꯔ ꯇꯧꯒꯦꯗꯅ ꯒ꯭ꯌꯥꯁ ꯐꯪꯗꯦꯅ ꯏꯟꯗꯤꯌꯥꯒꯤ ꯑꯃ ꯍꯟꯗꯛ ꯀꯩ ꯇꯧꯋꯤ ꯃꯇꯝꯗꯣ ꯒ꯭ꯌꯥꯁ ꯐꯪꯅꯗꯕ ꯇꯥꯏꯃꯤꯡꯗꯣ ꯑꯗꯨꯗ ꯒꯨꯍꯥꯇꯤꯗꯒ ꯂꯩꯕꯅꯦ ꯑꯩꯗꯤ ꯔꯦꯟꯇꯀ ꯂꯩꯕꯅꯦ ꯃꯣꯏ ꯒ꯭ꯌꯥꯁ ꯑꯝꯗ ꯂꯨꯄꯥ ꯂꯤꯁꯤꯡ ꯑꯍꯨꯝꯒ ꯄꯤ ꯀꯩꯅꯣ ꯑꯗꯣ ꯃꯅꯤꯄꯨꯔꯗ ꯃꯅꯤꯄꯨꯔꯗ ꯊꯣꯛꯂꯛꯄ ꯀꯥꯟꯗꯗꯤ ꯌꯥꯝ ꯈꯦꯠꯅꯔꯝꯃꯦ ꯑꯩꯈꯣꯏꯁꯨ ꯐꯪꯗ ꯐꯪꯗ ꯂꯧꯕꯅꯦ ꯈꯣꯠꯄꯅꯦ ꯂꯤꯁꯤꯡ ꯑꯍꯨꯝꯗ ꯂꯧꯔꯦ ꯑ ꯑꯦ ꯑꯗꯨꯝ ꯑꯗꯨꯃꯥꯏꯅ ꯇꯧꯔꯝꯃꯒ ꯂꯥꯛꯑꯦ ꯑꯩꯈꯣꯏ ꯆꯦꯀꯤꯗ ꯂꯩꯕꯅꯦꯕ ꯑꯩꯁꯦ
ꯑꯣ
ꯑꯣ ꯑꯗꯣ ꯃꯥꯒꯤ ꯂꯧꯄꯤꯔꯃ ꯃꯇꯨꯡꯗ ꯑꯩ ꯍꯜꯂꯛꯑꯦ ꯎꯝ ꯑꯗꯨꯃꯥꯏꯅ ꯇꯧ ꯍꯜꯂꯛꯑꯦ ꯑꯗꯨꯒ ꯃꯅꯤꯄꯨꯔꯗꯗꯤ ꯌꯥꯝ ꯍꯣꯡꯅ ꯂꯩꯔꯝꯃꯦꯗ ꯀꯥꯏꯗꯒꯤ ꯈꯦꯠꯅꯩꯗ ꯃꯇꯝꯁꯤꯒꯤ ꯄꯩꯁꯥꯁꯤꯒ ꯀꯣꯛ ꯑꯥꯗꯩ ꯚꯦꯂꯨꯁꯤꯒ ꯃꯇꯝꯁꯤꯒꯤ ꯚꯦꯂꯨꯁꯤꯒ ꯈꯔꯗꯤ ꯑꯗꯨꯝ ꯃꯣꯏꯅ ꯑꯗꯨꯝ ꯆꯥꯕꯖꯥꯠꯅꯤꯗ
ꯑꯣ ꯑꯁꯃꯣꯏ ꯅꯣꯏ ꯅꯪ ꯆꯂꯤꯗꯨꯨ ꯀꯩ ꯂꯝ ꯑꯅꯦ ꯑꯦꯕ
ꯒꯨꯍꯥꯇꯤ ꯒꯨꯍꯥꯇꯤ
ꯀꯃꯥꯏꯅ ꯇꯧꯒꯦ
ꯑ ꯑꯁ ꯀꯥꯏ ꯈꯦꯠꯅꯩꯗ ꯑꯩꯈꯣꯏ ꯃꯅꯤꯄꯨꯔ ꯅꯨꯡꯉꯥꯏꯕ ꯂꯩꯄꯣꯟꯇꯦꯗ ꯑꯅꯤꯄꯨꯔꯃꯨꯛ ꯑꯗꯤ ꯂꯁ ꯅ ꯍꯥꯏꯔꯒꯗꯤ ꯋꯦꯗꯔ ꯀꯟꯗꯤꯁꯟ ꯑꯗꯒꯤ ꯀ꯭ꯂꯥꯏꯃꯦꯠ ꯑꯣꯏꯔꯣ ꯑꯃ ꯑꯣꯏꯔꯣ ꯑꯗꯨꯝ ꯈꯦꯠꯅꯕꯁꯦ ꯍ ꯑꯩꯈꯣꯏꯒꯤꯗꯤ ꯇꯁꯦꯡꯅ ꯍꯥꯏꯒꯠ ꯑꯗꯩꯩ ꯅꯨꯡꯁꯥ ꯁꯥꯔꯒꯁꯨ ꯅꯣꯡ ꯐꯥꯗꯣꯛꯇꯤ ꯑꯗꯨꯝ ꯅꯣꯡ ꯆꯨꯕꯅꯤ ꯈꯪꯗꯦ ꯏꯪꯕꯅꯤ ꯈꯪꯗꯦ ꯈꯣꯠꯇꯦ ꯑꯗꯨꯝ ꯇꯧꯋꯤꯗꯅ
ꯑꯥ
ꯑꯗꯨꯃꯥꯏꯅ ꯇꯧꯋꯦ ꯑꯗꯣ ꯁꯤꯗꯗ ꯂꯩꯕ ꯀꯥꯟꯗ ꯋꯥꯈꯟꯁꯦ ꯁꯥꯟꯇꯤꯅꯤ ꯂꯩꯔꯤꯁꯦ ꯑꯗ ꯂꯩꯕ ꯀꯥꯟꯗꯗꯤ ꯄꯨꯔꯥ ꯑꯩꯈꯣꯏ ꯋꯥꯈꯜꯁꯦ ꯀꯔꯤ ꯍꯥꯏꯅꯤ ꯑꯁꯥꯕꯒ ꯂꯩꯔꯛꯄꯅꯦ ꯋꯥꯈꯜꯁꯦ ꯄꯨꯔꯥ ꯁꯥꯔꯒꯅꯦꯕ ꯂꯩꯁꯦ ꯑꯗ ꯌꯨꯝꯗ ꯊꯣꯛꯂꯛꯄ ꯀꯥꯟꯗꯗꯤ ꯋꯥꯈꯜꯁꯦ ꯄꯨꯔꯥ ꯏꯪꯉꯦ
ꯑꯣ ꯑꯁ ꯑꯩꯈꯣꯏꯅ ꯊꯥꯏꯅꯗ ꯀꯣꯏꯕ ꯆꯠꯂꯨꯔ ꯍꯜꯂꯛꯄ ꯀꯥꯟꯗꯨꯗꯁꯨ ꯒꯨꯍꯥꯇꯤꯗ ꯅꯣꯡꯃ ꯑꯍꯤꯡ ꯂꯦꯛꯂꯛꯑꯦꯕꯀꯣ
ꯑꯥ ꯑꯥ
ꯑꯁ ꯑꯗꯨ ꯌꯥꯝ ꯊꯤ ꯁꯥꯌꯦꯕ
ꯑꯣ
ꯍꯥꯏꯗꯤ ꯑꯩꯈꯣꯏ ꯃꯅꯤꯄꯨꯔꯒꯤ ꯋꯦꯗꯔꯁꯤꯒ ꯃꯥꯟ ꯗꯦꯕ ꯑꯗ ꯑꯩꯈꯣꯏ ꯃꯅꯤꯄꯨꯔ ꯍꯧꯖꯤꯛꯁꯨ ꯑꯩꯈꯣꯏ ꯃꯅꯤꯄꯨꯔꯁꯦ ꯁꯥꯗꯤ ꯁꯥꯔꯦ ꯁꯥ ꯇꯥꯔꯒꯁꯨ ꯑꯩꯈꯣꯏꯒꯤ ꯑꯃ ꯏꯁꯥꯗ ꯍꯨꯃꯥꯡ ꯊꯣꯛꯑꯒ ꯑꯩꯈꯣꯏꯒꯤ ꯆꯅꯝ ꯆꯅꯝ ꯆꯅꯝ ꯂꯥꯎꯕꯤꯗꯣ
ꯑꯣ ꯍꯣ ꯍꯣ ꯍꯌ꯭ꯨ ꯃꯤꯗꯤꯇꯤ ꯋꯥꯡꯕ
ꯑ ꯑꯥ ꯑꯗꯨꯗꯣ ꯌꯥꯝ ꯀꯟꯅꯗꯤ ꯇꯧꯗ꯭ꯔꯤ ꯍꯧꯖꯤꯛ ꯈꯔ ꯈꯗꯤ ꯇꯧꯗꯤ ꯇꯧꯔꯕꯅꯤ ꯑꯗꯣ ꯑꯁꯣꯟꯅꯥꯀꯟꯅ ꯍꯦꯜꯂꯦꯕ ꯒꯨꯍꯥꯇꯤ ꯗꯦꯜꯂꯤ ꯑꯁ ꯂꯣꯏꯔꯦ ꯂꯣꯏꯔꯦ ꯃꯣꯏ ꯈꯨꯠꯁꯥꯁꯤꯗꯤꯕꯀꯣ ꯀꯥꯏ ꯍꯥꯏꯀꯥꯟꯗ ꯗꯦ ꯍꯥꯏꯁꯤꯅꯦ ꯑꯩꯁꯨ ꯑꯩꯅ ꯗꯦꯜꯂꯤ ꯆꯪꯕꯩꯀꯥꯟꯗꯣ
ꯑꯥ ꯑꯥ ꯑꯥ
ꯀꯥꯟꯗ ꯑꯍꯥꯟꯕ ꯆꯪꯕꯅꯦ ꯑꯩ ꯃꯄꯥꯟꯂꯣꯝꯁꯦ ꯑꯃꯨꯛꯐꯥꯎ ꯆꯠ ꯇ꯭ꯔꯤꯕꯀꯣꯃꯃꯥꯡꯗ
ꯑꯥ
ꯑ ꯑꯗꯨꯗ ꯑꯍꯥꯟꯕ ꯆꯪ ꯀꯥꯟꯁꯤꯗ ꯈꯪꯗꯕ ꯍꯥꯏꯔ ꯍꯥꯏꯇꯥꯔꯦꯅꯦ ꯑꯩꯈꯣꯏꯅ ꯃꯣꯏꯒꯤ ꯁꯥꯔꯤꯕ ꯈꯨꯠꯁꯥꯗꯨꯒ ꯑꯩꯈꯣꯏ ꯃꯅꯤꯄꯨꯔꯁꯤꯒꯗꯤ ꯀꯃꯥꯏꯅ ꯇꯧꯏ ꯍꯥꯏꯕ ꯄꯣꯠꯇꯨꯗꯤ ꯈꯪꯗꯦꯗꯅ ꯃꯣꯏ ꯃꯌꯥꯝꯅꯗꯤ ꯁꯥꯏ ꯁꯥꯏꯗꯤ ꯍꯥꯏꯕ ꯑꯗꯨꯒ ꯀꯩꯅꯣꯁꯤꯗ ꯑꯍꯥꯟꯕ ꯐ꯭ꯂꯥꯏꯠ ꯁꯤꯗꯒꯤ ꯇꯣꯡꯉꯦ ꯏꯝꯐꯥꯜꯗꯒꯤ ꯇꯣꯡꯉꯛꯑꯦ ꯀꯜꯀꯇꯥ ꯌꯧꯔꯦ ꯀꯜꯀꯇꯥꯗꯒꯤ ꯍꯦꯛ ꯀꯨꯝꯊꯕ ꯀꯥꯟꯁꯤꯗ ꯐ꯭ꯂꯥꯏꯠꯇꯤ ꯀꯨꯝꯊꯕ ꯀꯥꯟꯁꯤꯗ ꯕꯪ ꯂꯥꯎ ꯁꯥꯒꯠꯂꯛꯄꯅꯦꯃꯤ ꯍꯨꯃꯥꯡ ꯍꯨꯃ ꯍꯨꯃꯥꯡ ꯁꯧ ꯑꯣꯗ ꯕ ꯑꯗꯨꯗꯤ ꯈꯪꯉꯦ ꯋꯦꯗꯔꯗꯤ ꯀꯝꯃꯣꯏ ꯁꯤ ꯋꯦꯗꯔꯁꯤ ꯀꯃꯥꯏ ꯇꯧꯒꯦ ꯑꯗꯩ ꯗꯦꯜꯂꯤ ꯌꯧꯕ ꯗꯩꯩꯗꯤ ꯍꯧꯔꯦ ꯏꯁꯥꯁꯦ ꯅꯞꯅꯞ ꯂꯥꯛꯔꯣꯏ ꯑꯛꯇꯤ ꯂꯩꯐꯝ ꯆꯥꯐꯝ ꯈꯪꯗꯕꯤ ꯑꯁ ꯂꯣꯏꯔꯦ ꯂꯣꯏꯦ ꯂꯣꯏꯔꯦ ꯑꯗꯩꯗꯤ ꯈꯥꯡꯉꯤ ꯐꯅ ꯀꯨꯏꯅꯤ ꯈꯥꯡꯉꯤꯁꯨ ꯊꯥ ꯑꯃꯃ ꯃꯨꯒ ꯆꯥꯡ ꯂꯩꯔ
ꯑꯣ
ꯑꯗꯒꯤ ꯌꯥꯗꯦꯕ ꯑꯩꯈꯣꯏ ꯁ꯭ꯋꯥꯏꯒ ꯈꯦꯠꯅꯩꯌꯦ ꯃꯌꯥꯝ ꯑꯗ ꯌꯥꯝꯃ ꯀꯩꯅꯣ ꯑꯗꯨꯒ ꯃꯣꯔꯦ ꯆꯠꯄ ꯀꯥꯟꯗꯅ ꯋꯦꯗꯔꯁꯦ ꯑꯥꯗ ꯑꯥꯗꯁꯨ ꯇꯧꯗꯤ ꯇꯧꯋꯦ ꯍꯥꯏꯗꯤ ꯃꯣꯔꯦꯒꯗꯤ ꯃꯣꯔꯦꯒꯁꯨ ꯈꯦꯠꯅꯩꯕ ꯑꯩꯈꯣꯏ ꯃꯅꯤꯄꯨꯔ ꯄꯨꯁ ꯌꯥꯗꯕ ꯎ ꯃꯣꫪꯦꯗ ꯃꯣꯔꯦꯗꯅ ꯅꯣꯡꯁꯤ ꯆꯨꯔꯒ ꯍꯨꯃꯥꯡ ꯁꯧꯕ ꯍꯥꯏꯇꯥꯔꯦ ꯑꯗꯨꯅ
ꯑꯣ ꯏꯃꯥ ꯏꯃꯥ
ꯋꯦꯗꯔꯁꯦ ꯈꯦꯠꯅꯕꯖꯥꯠꯅꯤꯀꯣ ꯃꯐꯝ ꯃꯐꯝ ꯖꯒꯥꯗꯨꯒꯤ ꯃꯇꯨꯡ ꯃꯇꯨꯡꯏꯟꯅ ꯑꯗꯨ ꯑꯩꯈꯣꯏꯒꯤ ꯀꯔꯤ ꯍꯥꯏꯅꯤ ꯃꯐꯝ ꯃꯐꯝ ꯖꯒꯥ ꯑꯣꯞꯗꯤꯇꯤ ꯋꯥꯡꯕꯒꯤ ꯃꯇꯨꯡ ꯏꯟꯅ ꯑꯗꯨꯝ ꯇꯧꯕꯖꯥꯠꯅꯤꯗ ꯃꯣꯏꯁꯤ ꯑꯗꯣ ꯈꯪꯗꯦꯀꯣ ꯃꯣꯔꯦ ꯃꯣꯔꯦꯒꯤ ꯀꯃꯥꯏꯅ ꯀꯃꯥꯏꯅ ꯇꯧ ꯒꯦ ꯍꯥꯏꯗꯤ ꯏꯇꯥꯎꯒꯤ ꯃꯣꯔꯦ ꯆꯠꯂꯨꯔꯃꯦ ꯑꯩꯗꯤ ꯑꯃꯨꯛꯐꯨ ꯆꯠ ꯗꯤ ꯍꯟꯗꯛ ꯀꯩ ꯆꯠꯁꯦꯅꯗꯤ ꯈꯟꯕꯅꯤ ꯑꯗꯨꯝ ꯀꯣꯔꯣꯅꯥꯅꯦ ꯑꯗꯩ ꯂꯥꯟꯅꯦ ꯂꯩꯁꯤꯟꯕꯅꯦ ꯀꯃꯥꯏꯅ ꯇꯧꯅꯣ ꯃꯣꯔꯦꯁꯦ ꯑꯃꯨꯐꯥꯎ ꯆꯠꯍꯧꯗ꯭ꯔꯤ ꯍꯥꯏꯐꯦꯠ ꯁꯝꯂꯞꯄ ꯍꯥꯏꯗꯤ ꯏꯇꯥꯎꯅ ꯊꯦꯡꯅꯔꯛꯄꯗꯣ ꯋꯥꯔꯤꯗꯣ ꯍꯥꯏꯐꯦꯠ ꯂꯤꯔꯛꯎꯗꯅ
ꯎꯝ ꯑꯩꯁꯨ ꯀꯩꯅꯣ ꯇꯧꯅꯦꯕꯀꯣ ꯑꯥ ꯊꯥꯏꯅ ꯑꯩꯅ ꯀ꯭ꯂꯥꯁ ꯇꯦꯟ ꯀꯥꯔꯛꯄ ꯑꯗꯨꯋꯥꯏꯒꯤꯗꯨ ꯆꯠꯈꯤꯕꯅꯦꯕ ꯑꯗꯨꯅ ꯀꯥꯎꯗꯤ ꯀꯥꯎꯔꯦ ꯑꯗꯣ ꯍꯥꯏꯐꯦꯠ ꯁꯝꯂꯛꯄ ꯋꯥꯔꯤ ꯍꯥꯏꯐꯦꯠ ꯁꯝꯂꯛꯄꯗꯤ ꯍꯥꯏꯔꯛꯀꯦꯕꯀꯣ ꯑꯩꯈꯣꯏ ꯑ ꯀꯁꯟ ꯆꯠꯄꯗ ꯆꯠꯈꯤꯕꯅꯦꯕ
ꯑꯣ
ꯁꯤꯗꯒꯤ ꯕꯁ ꯇꯣꯡꯉ ꯆꯠꯂꯦ ꯑꯗꯨꯝ ꯅꯨꯃꯤꯠꯇꯨꯗ ꯑꯗꯨꯝ ꯌꯧꯋꯦ ꯑꯥꯗ ꯑꯗꯨꯝ ꯌꯧꯋꯦꯕꯀꯣ ꯑꯗꯨꯒ ꯅꯨꯃꯤꯠꯇꯨꯃ ꯗꯥꯏꯔꯦꯛ ꯃꯣꯏꯒꯤ ꯍꯣꯇꯦꯜ ꯑꯃꯨꯛ ꯋꯥꯏꯔꯒ ꯑꯩꯈꯣꯏ ꯂꯩꯔꯦ ꯀꯥ ꯑꯃꯗ ꯃꯤ ꯑꯍꯨꯝ ꯃ ꯃꯤ ꯑꯍꯨꯝ ꯃꫪꯤ ꯇꯨꯝꯃꯜꯂꯦ ꯑꯗꯨ ꯂꯩꯔꯦ ꯑꯗꯨ ꯑꯗꯨꯒ ꯅꯣꯡꯉꯥꯜꯂꯒ ꯅꯣꯡꯉꯥꯜꯂꯒ ꯑꯩꯈꯣꯏꯁꯦ ꯇꯨꯃꯨ ꯃꯅꯨꯡ ꯆꯪꯉꯦ ꯇꯨꯃꯨꯡ ꯃꯅꯨꯡꯗ ꯃꯣꯏ ꯄꯥꯔꯃꯤꯁꯟ ꯂꯧꯋꯦꯕꯀꯣ ꯃꯣꯏ ꯆꯦꯛ ꯍꯥꯏꯗꯤ ꯑ ꯀꯩꯅꯣ ꯑꯃꯃꯝꯅꯤꯗꯅ ꯀꯟꯇ꯭ꯔꯤ ꯑꯃꯃꯝ ꯍꯥꯏꯇꯥꯔꯦꯅꯦ ꯁꯝꯅ ꯍꯥꯏꯔꯀꯥꯟꯗ ꯑꯗꯨꯗꯨꯅ ꯄꯥꯔꯃꯤꯁꯟ ꯀꯩꯀꯥ ꯂꯧꯋꯦ ꯑꯗꯨꯗꯨꯒ ꯃꯣꯏ ꯆꯦꯛ ꯀꯩꯀꯥ ꯐꯖꯅ ꯇꯧꯋꯦ
ꯑꯥ
ꯑꯗꯨꯗꯨ ꯆꯪꯉꯦ ꯑꯗꯨ ꯃꯣꯏꯒꯤ ꯑꯣꯇꯣ ꯀꯩꯀꯥ ꯋꯥꯏꯔꯦ ꯑꯗꯨꯗꯨꯒ ꯃꯣꯏꯅ ꯄꯨꯕ ꯌꯥꯕ ꯃꯣꯏꯒꯤ ꯇꯦꯝꯄꯜꯁꯤꯡ ꯑꯗꯒꯤ ꯑꯗꯨꯋꯥꯏꯗ ꯂꯩꯔꯤꯕ ꯀꯩꯅꯣ ꯀꯩꯀ ꯂꯣꯏ ꯌꯦꯡꯍꯜꯂꯦ ꯑꯩ ꯃꯇꯝꯗꯨꯗꯗꯤ ꯃꯇꯝꯒꯤ ꯃꯇꯝꯗꯨ ꯍꯧꯖꯤꯛꯇꯤ ꯀꯥꯎꯔꯦꯕꯀꯣ ꯃꯇꯝꯗꯨꯗ ꯀꯩꯅꯣ ꯇꯧꯈꯤꯕꯁꯤꯡ ꯍꯥꯏꯗꯤ ꯃꯃꯤꯡꯁꯤꯡꯗꯣ ꯍꯥꯏꯇꯥꯔꯦ ꯃꯣꯏ ꯇꯦꯝꯄꯜ ꯃꯃꯤꯡꯁꯤꯡꯗꯣ ꯑꯗꯨ ꯑꯗꯨꯃꯥꯏ ꯇꯧꯔ ꯐ꯭ꯂꯦ ꯑꯗ ꯍꯜꯂꯛꯄꯗ ꯍꯜꯂꯛꯑꯒ ꯀꯩꯅꯣꯒꯤ ꯅꯝꯐꯥꯂꯣꯡ ꯍꯥꯏꯇꯥꯔꯦꯅꯦ ꯐꯥꯂꯣꯡꯁꯤ ꯃꯥꯔꯀꯦꯠꯁꯦ ꯁꯤ ꯁꯤꯒꯤ ꯑꯥ ꯆꯥꯎꯅ ꯂꯩꯕꯗꯣ
ꯑꯩꯁꯦ ꯇꯥꯕꯅꯦ ꯃꯤꯅ ꯍꯥꯏꯔꯛꯄꯗ
ꯑꯥ ꯑꯗꯨ ꯑꯗꯨꯒꯤ ꯑꯩꯈꯣꯏꯁꯦ ꯄꯣꯠ ꯆꯩꯩ ꯂꯩ ꯌꯥꯕ ꯂꯩꯔꯦ ꯑꯗꯨꯗ ꯌꯥꯝ ꯅꯣꯛꯅꯤꯡꯕ ꯊꯧꯗꯣꯛ ꯑꯃ ꯊꯣꯛꯈꯤꯌꯦ ꯑꯩꯈꯣꯏ ꯑꯩ ꯑꯩꯗꯤ ꯍꯥꯏꯗꯤ ꯃꯄꯥꯟ ꯊꯣꯛꯄꯁꯦ ꯑꯗꯨꯅ ꯑꯍꯥꯟꯕ ꯑꯣꯏꯕꯅꯤꯅ ꯀꯩꯅꯣ ꯇꯧꯕ ꯍꯥꯏꯇꯥꯔꯦ ꯃꯣꯏꯗꯤ ꯃꯣꯏ ꯑꯗꯨꯋꯥꯏꯗꯤ ꯄꯩꯁꯥ ꯅꯤꯕꯒꯤ ꯆꯠꯅ ꯌꯥꯝ ꯂꯩꯌꯦꯕ ꯃꯣꯏ ꯑꯗꯨ ꯑꯗꯨꯅ ꯆꯥ ꯅꯨꯄꯤ ꯑꯃꯈꯛꯅ ꯑꯩꯉꯣꯟꯗ ꯃꯈꯨꯠꯁꯤ ꯀꯣꯟꯁꯤꯜꯂꯒ ꯄꯩꯁꯥ ꯄꯤꯔꯝꯃꯣ ꯄꯩꯁꯥ ꯄꯤꯔꯝꯃꯣꯅ ꯎꯝ ꯅꯤꯕ ꯍꯥꯏꯇꯥꯔꯦ ꯑꯩꯅ ꯈꯪꯗꯕꯅꯤꯅ ꯑꯩꯅ ꯄꯩꯁꯥꯥꯁꯦ ꯁꯠꯇꯣꯛꯑ ꯄꯤꯕꯤꯒꯦ ꯅꯨꯡꯉꯥꯏꯇꯦꯅ ꯑꯩꯅ ꯄꯤꯒꯦ ꯇꯧꯔ ꯀꯥꯟꯁꯤꯗ ꯑꯩꯈꯣꯏꯒꯤ ꯑꯩꯈꯣꯏ ꯑꯩꯈꯣꯏ ꯕꯥꯆꯧꯁꯤꯅ ꯑꯩꯉꯣꯟꯗ ꯉꯥꯡꯉꯦ ꯄꯤꯒꯅꯣ ꯁꯨꯃꯥꯏꯅ ꯄꯤꯕ ꯌꯥꯗꯦ ꯅꯪꯅ ꯁꯨꯃꯥꯏꯅ ꯍꯦꯛ ꯄꯤꯔꯨꯕꯗ ꯁꯤꯗ ꯂꯩꯔꯤꯕ ꯂꯩꯔꯤꯕ ꯃꯤ ꯃꯌꯥꯝꯁꯦ ꯑꯩꯈꯣꯏꯒꯤ ꯀꯩꯅꯣ ꯉꯥꯛꯇ ꯉꯥꯊꯣꯛꯑꯣꯏꯕ ꯍꯥꯏꯇꯥꯥꯔꯦꯅꯦ ꯆꯪꯤꯕꯒꯤ ꯇꯥꯏꯞꯇ ꯉꯥꯛꯊꯣꯛꯏꯕ ꯍꯥꯏ ꯇꯔꯦ ꯑꯗꯨꯅ ꯄꯨꯂꯞ ꯌꯣꯝꯁꯤꯜꯂꯛꯀꯅꯤ ꯅꯪ ꯄꯤꯕ ꯉꯝꯃꯣꯏ ꯍꯥꯏꯗꯤ ꯐꯠꯇꯅꯕ ꯍꯥꯏꯕ ꯅꯠꯇꯕꯀꯣ ꯑꯗ ꯄꯣꯠꯇꯣ ꯑꯩꯈꯣꯏꯅ ꯉꯝꯃꯣꯏꯗꯕ ꯄꯣꯠ ꯑꯣꯏꯕꯒꯤ ꯍꯥꯏꯇꯥꯔꯦꯅꯦ ꯑꯗꯨꯃꯥꯏꯅ ꯑꯩꯈꯣꯏ ꯑꯩꯉꯣꯟꯗ ꯍꯥꯏꯌꯦ ꯑꯗꯨꯃꯥꯏꯅ ꯇꯧꯗꯅ ꯃꯈꯟ ꯃꯈ ꯃꯈꯈꯟꯅ ꯌꯥꯝ ꯊꯦꯡꯅꯔꯦꯗꯥ
ꯑ ꯑꯁ ꯏꯇꯥꯎ ꯑꯝꯇ
ꯅꯪꯁꯨ ꯀꯩꯅꯣ ꯇꯧꯔꯣ ꯑꯩꯁꯤ ꯊꯕꯛ ꯑꯃ ꯂꯥꯛꯁꯜꯂꯦ
ꯑꯣ ꯐꯔꯦ ꯐꯔꯦ ꯑꯝꯇꯪꯗꯤ ꯃꯣꯔꯦꯗꯣ ꯑꯝꯇꯪꯗꯤ ꯀꯣꯏꯊꯣꯛꯎꯒꯦꯀꯣ ꯑꯩꯁꯨ ꯑ ꯍꯣꯏ ꯍꯣꯏ ꯏꯇꯥꯎꯟ ꯁꯖꯦꯁꯟ ꯄꯤꯔꯝꯃꯅꯤꯅ ꯍꯣ ꯐꯔꯦ ꯐꯔꯦ ꯑꯗꯨꯗꯤ ꯑꯥ ꯑꯥ